ꯀꯩꯗꯧꯔꯤꯅꯣ
ꯃꯄꯥꯃꯄꯗꯤ
ꯑꯣ ꯆꯥꯛ ꯏꯁꯤꯡ ꯆꯥꯔꯕ ꯅꯪꯒꯣ
ꯆꯥꯗ꯭ꯔꯦ ꯅꯪꯗꯤ
ꯑ ꯆꯥꯔꯦ ꯑꯩꯈꯣꯏꯒꯤꯗꯤ ꯑꯩꯈꯣꯏ ꯃꯥꯅ ꯀꯩꯅꯣ ꯇꯧꯗꯅ ꯎꯇꯤ ꯊꯣꯡꯉꯦꯅ ꯅꯣꯏꯗꯤ ꯊꯣꯡꯗ꯭ꯔꯤꯕ ꯍꯥꯏꯁꯦ
ꯊꯣꯡꯗꯤ ꯊꯣꯡꯉ ꯂꯣꯏꯈ꯭ꯔꯕꯅꯤ ꯆꯥꯅꯤꯡꯗ꯭ꯔꯔꯤꯦꯅ ꯆꯥꯗꯕ
ꯀꯅꯥ ꯊꯅꯗꯤ
ꯑꯩꯈꯣꯏ ꯏꯃꯥꯡ ꯊꯣꯡꯉꯤꯗ
ꯑꯣ
ꯅꯣꯏꯃ ꯑꯣꯏꯗꯤ ꯃꯁꯥ ꯃꯎ ꯐꯅ ꯂꯩꯔꯤꯕꯣ
ꯂꯩꯔꯤ ꯂꯩꯔꯤ ꯑꯩꯈꯣꯏ ꯃꯃꯏꯁꯤ ꯃꯁꯥ ꯀꯜꯂꯤꯗ ꯆꯍꯤꯁꯨ ꯌꯥꯡꯈꯩ ꯁꯨꯗ꯭ꯔꯤꯕꯅꯤꯅ ꯅꯣꯏꯒꯤꯗꯤ ꯃꯣꯏ ꯃꯥꯏꯁꯨ ꯑꯍꯟ ꯑꯣꯏꯕ ꯑꯣꯏꯔ ꯃꯥꯜꯂꯦꯅꯦꯀꯣ
ꯑꯣꯏꯔꯦ ꯍꯟꯗꯛ ꯅꯨꯄꯥ ꯑꯍꯟꯗꯣ
ꯑꯥ
ꯑꯗꯣ ꯂꯨꯍꯣꯡꯗꯣꯔꯦ ꯀꯨꯏꯗ꯭ꯔ ꯍꯌꯦꯡ ꯉꯆꯠꯇ ꯉꯥꯏꯔꯦ ꯂꯨꯍꯗꯧꯕ
ꯑꯣ ꯂꯨꯍꯣꯡꯕꯗꯤ ꯌꯨꯝꯗ ꯑꯗꯨꯝ ꯍꯣꯡꯉꯅꯤ
ꯆꯠ ꯂꯨꯍꯣꯡꯕꯗ ꯌꯨꯝꯗ ꯍꯣꯡꯗ꯭ꯔꯤ ꯅꯪꯧꯕ ꯑꯃꯦꯔꯤꯀꯥꯗ ꯆꯠꯂ ꯍꯣꯡꯉꯗ꯭ꯔꯣ
ꯅꯠꯇꯦꯗ ꯍꯧꯖꯤꯛꯀꯥꯟꯒꯗꯤ ꯂꯨꯍꯣꯡꯕꯗꯤ ꯁꯨꯃꯥꯏꯅ ꯇꯧꯅꯔꯦ ꯍꯥꯏꯅꯤ ꯅꯪꯕꯣ ꯍꯥꯏꯗꯤ ꯍꯣꯡꯕꯁꯦ ꯌꯨꯝꯗ ꯍꯣꯡꯗꯕꯤ ꯍꯣꯇꯦꯜ ꯆꯥꯎꯈꯠꯂꯛꯄꯒꯤ ꯃꯇꯨꯡ ꯏ ꯃꯇꯨꯡꯏꯟꯅ ꯍꯣꯇꯦꯜ ꯑꯇꯥꯥꯡ ꯑꯇꯥꯡꯕ ꯂꯩꯕꯁꯤꯗ ꯑꯣꯏꯅ ꯍꯣꯡꯅꯔꯦ ꯍꯥꯏꯅꯤ ꯅꯪꯕꯨ
ꯑꯗꯨꯗꯤ ꯃꯣꯏ ꯄꯩꯁꯥ ꯄꯥꯏꯕ ꯔꯣꯌꯦꯜ ꯐꯦꯃꯤꯂꯤꯒꯤ ꯏꯃꯨꯡ ꯇꯥꯔꯦꯗꯅ
ꯑꯩꯁꯦ ꯀꯩꯅꯣꯝꯇ ꯍꯪꯒꯦ ꯇꯧꯕꯅꯤꯅꯦ
ꯎꯝ ꯍꯥꯏꯔꯣ
ꯑꯩꯈꯣꯏꯒꯤ ꯂꯥꯏ ꯍꯔꯥꯎꯕꯁꯦ
ꯑꯥ
ꯂꯥꯏ ꯍꯔꯥꯎꯕꯁꯦ ꯆꯍꯤ ꯈꯨꯗꯤꯡꯒꯤ ꯄꯥꯡꯊꯣꯛꯇꯕ ꯌꯥꯗꯕ꯭ꯔꯥ ꯄꯥꯡꯊꯣꯛꯄ꯭ꯔꯥ ꯍꯥꯏꯗꯤ ꯂꯥꯏ ꯍꯔꯥꯎꯕ ꯄꯥꯡꯊꯣꯛꯄꯗꯨꯅ ꯀꯃꯥꯏ ꯀꯃꯥꯏꯅ ꯇꯧꯏ ꯃꯁꯤꯗ ꯁꯤꯜ ꯂꯥꯡꯂꯤꯕ ꯏꯃꯥ ꯑꯃꯥꯏꯕꯤ ꯍꯣꯏ ꯑꯃꯥꯏꯕ ꯍꯣꯏꯁꯦ ꯃꯁꯤꯒꯤ ꯃꯣꯏꯁꯦ ꯄꯩꯁꯥ ꯄꯤꯗꯕ꯭ꯔꯥ ꯍꯥꯏꯗꯤ ꯃꯣꯏꯒꯤ ꯂꯥꯏꯒꯤ ꯊꯧꯒꯟ ꯇꯧꯕꯒꯤ ꯈꯤꯇꯪ ꯃꯣꯏꯗ ꯁꯦꯟ ꯊꯨꯝ ꯑꯣꯏꯅ ꯄꯤꯗꯕ꯭ꯔꯥ ꯀꯃꯥꯏꯅ ꯇꯧꯕꯅꯣ ꯑꯝꯗ ꯈꯪꯗꯕ ꯑꯝꯇ ꯍꯥꯏꯒꯦꯔꯣ
ꯎꯝ ꯂꯥꯏ ꯍꯔꯥꯎꯕꯁꯦ ꯑꯩꯈꯣꯏꯅ ꯂꯝꯗꯨꯒꯤ ꯑꯩꯈꯣꯏꯒꯤ ꯀꯣꯜꯂꯤꯕ ꯂꯝꯗꯨꯒꯤ ꯂꯥꯏꯁꯤꯡꯗꯣ ꯑꯗꯨꯒ ꯆꯍꯤꯒꯤ ꯑꯣꯏꯅ ꯃꯣꯏꯒꯤ ꯑꯋꯣꯟ ꯑꯍꯣꯡ ꯇꯝꯗꯅ ꯂꯩꯀꯥꯢ ꯑꯃꯗꯤ ꯂꯝꯗꯣ ꯃꯗꯨꯒ ꯑꯋꯥ ꯑꯅꯥ ꯇꯥꯍꯟꯕꯤꯅꯨ ꯆꯥꯎꯈꯠꯄ ꯅꯨꯡꯉꯥꯏꯕ ꯑꯣꯏꯍꯟꯕꯤꯅꯨ ꯍꯥꯏꯗꯅꯀꯣ ꯅꯤꯅꯕꯅꯦ ꯁꯦꯡꯕꯗꯤ
ꯑ
ꯑꯗꯨꯗ ꯆꯍꯤꯒꯤ ꯑꯣꯏꯅꯗꯤ ꯑꯃꯨꯛꯇꯪꯗꯤ ꯃꯥꯁꯦ ꯀꯩꯅꯣ ꯇꯧꯗꯕ ꯌꯥꯗꯦ ꯃꯥꯒꯤ ꯊꯣꯟꯕꯤꯈꯤꯕ ꯐꯤ ꯑꯣꯡ ꯁꯅꯥ ꯀꯣꯂꯤꯛ ꯃꯌꯥꯝꯁꯤꯡꯗꯣ ꯁꯤꯟꯕꯤꯗꯕꯗꯤ ꯌꯥꯗꯦ ꯃꯔꯝꯗꯤ ꯂꯥꯏ ꯑꯃꯒꯤ ꯃꯈꯥꯗ ꯑꯩꯈꯣꯏꯁꯦ ꯂꯥꯏ ꯅꯤꯡ ꯖꯥꯇꯤꯅꯤꯅꯀꯣ
ꯎꯡ
ꯇꯧꯗ ꯌꯥꯗꯦꯅ ꯂꯩꯅꯩ꯫ ꯑꯗꯨꯒ ꯑ ꯑꯩꯈꯣꯏꯒꯤ ꯂꯝꯗꯝꯗꯨꯅ ꯀꯔꯤꯒꯨꯝꯕ ꯏꯔꯥꯡ ꯊꯣꯛꯇꯅ ꯏꯁꯨ ꯃꯌꯥꯝ ꯂꯩꯈꯤꯗꯅ ꯂꯥꯏ ꯍꯔꯥꯎꯕ ꯈꯣꯠꯄ ꯃꯤ ꯄꯨꯟꯕ ꯌꯥꯗꯕ ꯈꯣꯠꯄ ꯃꯌꯥꯝ ꯑꯣꯏꯈ꯭ꯔꯗꯤꯅꯦ ꯑꯗꯨ ꯑꯩꯈꯣꯏꯅ ꯂꯥꯢꯍ ꯍꯔꯥꯎꯗꯕꯤꯗ ꯍꯥꯏꯕꯗꯤ ꯃꯤ ꯃꯌꯥꯝ ꯇꯤꯜꯂꯒ ꯍꯔꯥꯎꯗꯕꯤꯕꯗ ꯍꯥꯢꯗꯤ ꯃꯤ ꯃꯌꯥꯝ ꯇꯤꯜꯂꯒ ꯍꯔꯥꯎꯕꯗꯣ ꯑꯗꯨ ꯇꯧꯗꯕꯤꯗ ꯁꯨꯞꯅꯇꯪꯒꯤ ꯑꯣꯏꯅ ꯃꯃꯤꯡꯇꯒꯤ ꯑꯣꯏꯅ ꯂꯥꯏꯒꯤ ꯇꯧꯕ ꯇꯧꯗꯕ ꯌꯥꯗꯕ ꯊꯧꯔꯝ ꯈꯔꯗꯣ
ꯑ
ꯄꯥꯡꯊꯣꯛꯑꯒ ꯑꯗꯨꯝ ꯇꯧꯅꯩ ꯍꯥꯏꯇꯥꯔꯦ ꯑꯗꯨꯒ ꯃꯗꯨꯗ ꯑꯃꯥꯏꯕ ꯑꯃꯥꯏꯕꯤ ꯑꯗꯨꯝ ꯍꯥꯏꯒꯅꯤ ꯃꯔꯝꯗꯤ ꯂꯥꯏꯒꯤ ꯃꯔꯝꯗ ꯈꯪꯕ ꯂꯤꯛꯂꯝ ꯈꯪꯕ ꯃꯤꯑꯣꯏꯁꯤꯡꯗꯣ ꯎꯝ ꯀꯧꯔꯒ ꯑꯗꯨꯝ ꯃꯤ ꯇꯤꯟꯗ꯭ꯔꯁꯨ ꯃꯣꯏꯒꯤ ꯊꯧꯔꯝꯗꯨꯗꯤ ꯄꯥꯡꯊꯣꯛꯀꯅꯦꯕꯀꯣ ꯂꯥꯏꯒꯤ
ꯎꯝ ꯀꯩꯅꯣꯁꯦ ꯂꯥꯏꯒꯤ ꯁꯨꯃꯅ ꯍꯔꯥꯎꯕꯒꯤꯁꯦ ꯍꯥꯏꯗꯤ ꯃꯥꯒꯤ ꯃꯥꯒꯤ ꯂꯩꯀꯥꯏꯒꯤ ꯈꯨꯟꯒꯤꯅ ꯍꯔꯥꯎꯅꯩ ꯍꯥꯏꯌꯦꯕꯀꯣ
ꯑꯥ
ꯃꯁꯤ ꯍꯔꯥꯎꯕꯁꯤꯗ ꯍꯥꯏꯗꯤ ꯅꯨꯃꯤꯠ ꯁꯦ ꯅꯨꯃꯤꯠ ꯇꯔꯥꯅꯤ ꯍꯔꯥꯎꯅꯤꯕ ꯅꯨꯃꯤꯠ ꯇꯔꯦꯠꯅꯤ ꯍꯔꯥꯎꯅꯕ ꯁꯨꯃꯥꯏꯅ ꯂꯩ ꯍꯥꯏꯌꯦꯕ ꯎ ꯁꯤ ꯍꯔꯥꯎꯕꯁꯤꯗ ꯂꯥꯏ ꯍꯔꯥꯎꯕ ꯍꯧꯗꯣꯛꯄꯒꯤ ꯅꯨꯃꯤꯠꯁꯤꯅ ꯀꯃꯥꯏꯅ ꯇꯧꯗꯣꯏꯅꯣ ꯑꯗꯒꯤ ꯂꯣꯏꯁꯤꯟꯕꯒꯤ ꯅꯨꯃꯤꯠꯁꯤ ꯁꯤꯅ ꯀꯃꯥꯏꯅ ꯇꯧꯗꯣꯢꯅꯣ ꯇ
ꯎ ꯑꯩꯈꯣꯏꯅ ꯂꯥꯏ ꯍꯔꯥꯎꯕ ꯃꯇꯝꯗ ꯇꯔꯥꯅꯤ ꯇꯔꯦꯠꯅꯤ ꯑꯗꯨꯗꯤ ꯂꯩꯀꯥꯏꯗꯨꯒꯤ ꯃꯣꯏꯒꯤ ꯂꯥꯏ ꯀꯃꯤꯇꯤ ꯂꯩꯕꯗꯣ ꯑꯗꯨꯒꯤ ꯃꯈꯥ ꯄꯣꯜꯂꯤꯕꯀꯣ ꯑꯗꯨꯅ ꯑꯩꯈꯣꯏꯅ ꯂꯥꯏ ꯍꯧꯗꯛꯄ ꯅꯨꯃꯤꯠꯁꯦ ꯀꯩꯅꯣ ꯀꯧꯏ ꯑ ꯂꯥꯏ ꯏꯀꯧꯈꯠꯄ ꯀꯧꯋꯦꯕꯀꯣ ꯑꯃꯥꯢꯕ ꯑꯃꯥꯏ ꯁꯤꯡꯁꯤꯅ ꯑꯩꯈꯣꯏꯒꯤ ꯃꯌꯥꯝꯅ ꯂꯩꯀꯥꯏ ꯈꯨꯜꯂꯛꯇ ꯍꯔꯥꯎꯅꯔꯤꯁꯤꯡꯁꯦ ꯁꯤꯗ ꯑꯈꯣꯢꯒꯤ ꯇꯨꯔꯦꯜ ꯅꯠꯇ꯭ꯔꯒꯅ ꯃꯅꯥꯛꯇ ꯂꯩꯕ ꯄꯨꯈ꯭ꯔꯤꯒꯨꯝꯕꯗꯒꯩꯀꯣ ꯑꯗꯨꯗꯩ ꯂꯥꯢꯒꯤ ꯏꯀꯧꯈꯠꯂꯦꯗꯅ ꯑꯗꯨꯗꯒꯤ ꯀꯩꯅꯣ ꯇꯧꯔꯒ ꯃꯗꯨꯗꯩ ꯂꯥꯏꯁꯦ ꯄꯨꯔꯛꯑꯒ ꯂꯥꯏꯁꯪꯁꯤꯗ ꯂꯥꯏꯒꯤ ꯊꯋꯥꯏꯁꯦ ꯍꯥꯞꯇꯣꯏꯅꯦꯕ
ꯑꯥ
ꯂꯥꯏꯒꯤ ꯊꯋꯥꯏꯁꯦ ꯍꯥꯞꯄ ꯃꯇꯨꯡꯗ ꯂꯥꯏꯁꯦ ꯐꯖꯅ ꯐꯝꯍꯜꯂꯦꯗꯅꯀꯣ
ꯑꯥ
ꯑꯩꯈꯣꯏꯒꯤ ꯏꯄꯥ ꯏꯕꯨꯡꯉꯣ ꯏꯃꯥ ꯏꯕꯦꯝꯃꯖꯦ ꯑꯅꯤꯃꯛ ꯀꯧꯈꯠꯂꯒ
ꯑꯥ
ꯑꯗꯨꯒꯤ ꯀꯧꯈꯠꯄꯒꯤ ꯄ꯭ꯔꯣꯁꯦꯁꯇꯨꯗꯤ ꯌꯥꯝ ꯌꯥꯝꯃꯤ ꯍꯥꯏꯇꯥꯔꯦ ꯃꯥꯏꯕꯤꯖꯤꯡꯅ ꯇꯨꯔꯦꯜꯅꯠ ꯁꯗ ꯄꯨꯈ꯭ꯔꯤ ꯃꯄꯥꯟꯗꯨꯗ ꯀꯣ ꯃꯅꯥꯃ ꯑꯁꯤ ꯇꯧꯗꯅ ꯌꯥꯡꯀꯣꯛꯇ ꯍꯥꯞꯇꯨꯅ ꯆꯦꯡ ꯊꯨꯏꯗ꯭ꯔꯤꯡ ꯇꯧꯗꯅ ꯊꯥꯗꯅ ꯌꯨ ꯈꯥꯡꯗꯅꯀꯣ ꯈꯣꯢꯒꯤ ꯋꯥꯗ ꯌꯨ ꯍꯩꯔꯒ ꯌꯨꯡꯉꯒ ꯇꯨꯔꯦꯟ ꯂꯩꯔꯥꯏꯗꯨꯒ ꯀꯣ ꯑꯗꯨꯃꯥꯏꯅ ꯏꯁꯤꯡꯗꯒꯤ ꯀꯧꯈꯠꯂꯛꯇꯣꯏꯅꯦꯕ ꯑꯗꯨ ꯄꯣꯔꯛꯑꯕ ꯃ ꯃꯇꯨꯡꯗ ꯂꯥꯏꯁꯦ ꯂꯥꯏꯁꯪꯗ ꯄꯨꯁꯤꯜꯂꯅꯤ
ꯑꯥ
ꯑꯗꯨꯗ ꯄꯨꯁꯜꯂꯛꯂꯕ ꯃꯇꯨꯡꯗ ꯃꯥꯒꯤ ꯄꯥꯡꯊꯣꯛꯄ ꯌꯥꯕ ꯊꯧꯔꯝꯁꯤꯡꯗꯣ ꯄꯥꯡꯊꯣꯔꯛꯑꯅꯤ ꯂꯥꯢ ꯏꯀꯧꯈꯠꯄ ꯂꯣꯏꯔꯦ ꯂꯥꯏ ꯏꯀꯧ ꯄꯨꯈꯠꯂꯒ ꯂꯩꯀꯥꯏꯒꯤ ꯄꯥꯈꯪ ꯌꯥꯝ ꯑꯃ ꯀꯩꯅꯣ ꯇꯧꯔꯅꯤꯗꯅ ꯂꯩꯁꯥꯕꯤ ꯃꯌꯥꯝ ꯑꯃ ꯄꯨꯜꯂꯅꯤꯗꯅ ꯉꯥꯏꯗꯣ ꯗꯣꯂꯥꯏꯗꯒꯞ ꯑꯗꯨꯅ ꯂꯩꯀꯥꯏ ꯀꯣꯜꯂꯤꯕ ꯂꯩꯀꯥꯏꯁꯤꯡꯗꯣ ꯁꯤ ꯅꯤꯡ ꯊꯅ ꯑꯗꯨꯅ ꯂꯥꯏ ꯍꯔꯥꯎꯕꯒꯤ ꯀꯨꯝꯍꯩꯁꯦ ꯄꯥꯡꯊꯣꯛꯍꯟꯒ ꯑꯗꯒꯤꯗꯤ ꯆꯠꯂꯕ ꯃꯇꯨꯡꯗ ꯂꯥꯏꯁꯪꯗ ꯑꯃꯨ ꯄꯨꯁꯜꯂꯛꯑꯅꯤꯗꯅ ꯀꯣ
ꯎꯝ
ꯑꯗꯨꯗꯒꯤ ꯑꯌꯨꯛꯀꯤ ꯊꯧꯔꯝꯁꯦ ꯂꯣꯏꯔꯅꯤ ꯑꯗꯨꯒ ꯄꯦꯅꯥ ꯏꯁꯩ ꯁꯛꯄ ꯀꯥꯡꯕꯨꯅ ꯑꯌꯨꯛꯀꯤ ꯊꯧꯔꯝꯁꯦ ꯐꯝꯃꯒ ꯂꯐꯨ ꯉꯥꯛꯇꯪꯗ ꯐꯝꯃꯒꯀꯣ ꯄꯦꯅꯥ ꯏꯁꯩ ꯁꯛꯇ ꯃꯥꯏꯕꯤ ꯂꯥꯏ ꯇꯣꯡꯍꯜꯂꯒ ꯑꯌꯨꯛꯕ ꯊꯧꯔꯝ ꯄꯥꯡꯊꯣꯛꯈ꯭ꯔ ꯃꯇꯨꯡꯗ ꯑꯗꯨꯒꯤ ꯊꯧꯔꯝꯗꯣ ꯑꯃ ꯅꯣꯡꯃ ꯂꯣꯏꯔꯅꯤꯗꯅ
ꯑ
ꯑꯗꯨ ꯅꯣꯡꯉꯥꯜꯂꯛꯄꯗꯒꯤꯗꯤ ꯂꯥꯏ ꯍꯔꯥꯎꯕꯒꯤ ꯑꯩꯈꯣꯏꯅ ꯃꯌꯥꯝ ꯇꯤꯜꯂꯒ ꯖꯒꯣꯏ ꯁꯥꯕ ꯀꯨꯝꯍꯩ ꯐꯤꯌꯣꯡ ꯄꯥꯡꯊꯣꯛꯄ ꯃꯥꯏꯕꯤ ꯖꯒꯣꯏ ꯀꯔꯤ ꯀꯔꯥꯁꯦ ꯁꯦꯝꯃ ꯑꯣ ꯇꯧꯔꯛꯑꯅꯤ
ꯀꯩꯅꯣ ꯇꯧꯕꯁꯦ ꯂꯥꯏ ꯇꯥꯏꯌꯦ
ꯍꯜꯂꯣ
ꯍꯥꯎ ꯇꯥꯏ ꯇꯥꯏꯌꯦ ꯊꯥꯗ꯭ꯔꯕꯣ ꯍꯜꯂꯣ ꯊꯥꯕ꯭ꯔꯣ
ꯇꯥꯕ꯭ꯔꯣ
ꯇꯥꯏꯌꯦ ꯇꯥꯏꯌꯦ ꯀꯩꯅꯣ ꯇꯧꯕ ꯍꯥꯏ ꯇꯔꯦꯀꯣ ꯑꯁꯤꯗ ꯑꯩꯈꯣꯏꯒꯤ ꯂꯥꯏ ꯍꯔꯥꯎꯕꯁꯤꯗ ꯄꯥꯂꯤꯒꯁꯨ ꯈꯥꯏꯗꯣꯛꯅꯩ ꯍꯥꯏꯌꯦ ꯅꯍꯥꯁꯤꯡꯅ ꯄꯨꯅꯕꯒꯤ ꯀꯩꯅꯣ ꯇꯧꯕ ꯄꯥꯂꯤꯁꯦ ꯑꯗꯨꯝ ꯃꯣꯏ ꯂꯩꯀꯥꯏ ꯈꯨꯟ ꯃꯉꯥ ꯂꯩꯀꯥꯏ ꯃꯉꯥꯒ ꯂꯩꯔꯗꯤ ꯂꯩꯀꯥꯏ ꯑꯃꯗꯒꯤ ꯅꯤꯄꯥꯛ ꯈꯔ ꯅꯤꯄꯥ ꯃꯌꯥꯝ ꯃꯁꯤꯡ ꯃꯌꯥꯝ ꯊꯣꯛꯂꯛꯏꯉꯩ ꯐꯖꯕ ꯍꯦꯜꯂꯦ ꯑꯗꯒꯤꯗꯤ ꯅꯨꯄꯤꯒꯤ ꯂꯩꯀꯥꯏ ꯑꯃ ꯂꯩꯀꯥꯏ ꯑꯃꯒ ꯑꯃꯒꯗꯤ ꯃꯥꯟꯅꯍꯜꯂꯣꯏꯗꯣꯏꯅꯦꯕ ꯃꯥꯟꯅꯍꯟꯗꯕ ꯍꯥꯏꯁꯦ ꯎ ꯑꯩꯈꯣꯏꯔꯣꯝꯒꯤ ꯂꯥꯏꯔꯥꯎꯕꯗ ꯇꯧꯕ ꯅꯤꯌꯣꯝꯗꯨꯅꯦꯕ ꯑꯩꯅ ꯁꯨꯝ ꯈꯤꯇꯪ ꯈꯪꯕꯗ ꯑꯩꯈꯣꯏ ꯂꯩꯀꯥꯏꯗꯒꯤ ꯄꯥꯈꯪ ꯊꯣꯛꯑꯗꯤ ꯑꯇꯣꯞꯄ ꯂꯩꯀꯥꯏ ꯑꯃꯗꯒꯤ ꯂꯩꯁꯥꯕꯤ ꯊꯣꯛꯉꯛꯩꯑꯌꯦꯕ
ꯍꯂꯣ
ꯁꯤꯒꯤ ꯂꯩꯁꯥꯕꯤ ꯊꯝꯅꯅꯕꯁ ꯇꯥꯔꯕꯣ ꯍꯂꯣ
ꯇꯥꯔꯕꯣ
ꯇꯥꯔꯦ ꯇꯥꯔꯦ
ꯑ
ꯁꯤꯒꯤ ꯂꯩꯁꯥꯕꯤ ꯊ ꯂꯩꯀꯥꯏ ꯑꯃꯗꯒꯤ ꯂꯩꯀꯥꯏ ꯑꯩꯈꯣꯏ ꯂꯩꯀꯥꯏꯗꯒꯤꯅ ꯄꯥꯈꯪ ꯊꯣꯛꯑꯗꯤꯅꯦ ꯂꯩꯀꯥꯏ ꯑꯃꯗꯒꯤꯅ ꯂꯩꯁꯥꯕꯤ ꯊꯣꯛꯅꯏꯕ ꯁꯨꯃꯥꯏꯅ
ꯑꯥ
ꯑꯗꯨꯒ ꯃꯅ ꯇꯧ ꯋꯥꯏ ꯇꯔꯦ ꯎꯝ ꯂꯥꯏꯁꯦ ꯂꯥꯏ ꯂꯣꯏꯁꯤꯟꯕ ꯅꯨꯃꯤꯠꯁꯤꯗꯁꯨ ꯑꯩꯅ ꯈꯪꯕꯗ ꯑꯃꯨꯛ ꯑꯩꯈꯣꯏꯒꯤ ꯂꯥꯏ ꯂꯝꯊꯣꯛꯄꯅ ꯂꯩꯕ ꯂꯥꯏ ꯂꯧꯊꯣꯛꯄꯁꯤ ꯀꯩꯅꯣꯗ ꯇꯧꯗꯣꯏꯅꯦꯕ ꯑꯩꯈꯣꯏꯒꯤꯗꯤ ꯂꯝꯄꯥꯛ ꯑꯆꯧꯕ ꯑꯃ ꯂꯩꯕ ꯑꯗꯨꯗ ꯄꯨꯔꯒ ꯍꯥꯏꯗꯤ ꯂꯩꯔꯤꯕ ꯄꯥꯈꯪ ꯂꯩꯁꯥꯕꯤ ꯑꯍꯜ ꯂꯃꯟ ꯃꯌꯥꯝꯁꯤꯅ ꯖꯒꯣꯏ ꯁꯥꯔꯒ ꯂꯥꯏꯁꯦ ꯄꯨꯊꯣꯛꯑꯒ ꯑꯗꯨꯃꯥꯏꯅ ꯂꯥꯏꯁꯦ ꯊꯝꯃ ꯃꯇꯨꯡꯗ ꯂꯝꯄꯥꯛꯁꯤꯗ ꯂꯥꯏꯁꯦ ꯊꯝꯃꯒ ꯃꯥꯒꯤ ꯂꯥꯛꯏꯕ ꯄꯥꯈꯪ ꯂꯩꯁꯥꯕꯤ ꯈꯨꯟꯗꯨꯒꯤ ꯂꯩꯔꯤꯕ ꯃꯤꯑꯣꯏ ꯍꯥꯏꯗꯤ ꯄꯥꯈꯪ ꯂꯩꯁꯥꯕꯤ ꯑꯍꯜ ꯂꯃꯟ ꯄꯨꯝꯅꯃꯛꯁꯤꯅ ꯂꯥꯏꯗꯨꯒꯤ ꯃꯃꯥꯡꯗ ꯑꯩꯈꯣꯏ ꯁꯥꯔꯒ ꯁꯦꯕꯥ ꯇꯧꯔꯛꯇꯣꯏꯅꯦꯕ ꯑꯗꯨꯒ ꯁꯦꯕꯥ ꯇꯧꯔꯕ ꯃꯇꯨꯡꯗ ꯑꯩꯈꯣꯏ ꯁꯥꯕ ꯂꯣꯏꯁꯤꯜꯂꯒ ꯂꯥꯏꯒꯤ ꯅꯨꯄꯤ ꯊꯤ ꯑꯃ ꯂꯩꯌꯦ ꯑꯁꯤꯒꯤꯒꯤ ꯂꯥꯏꯒꯤ ꯅꯨꯄꯤ ꯊꯤꯕꯒꯤ ꯃꯇꯧꯁꯤꯅ ꯀꯃꯥꯏꯅ ꯇꯧꯒꯦ ꯍꯥꯏꯕꯗ ꯏꯃꯥ ꯃꯥꯏꯕꯤ ꯑꯃꯅ ꯂꯥꯏ ꯇꯣꯡꯗꯣꯏꯅꯦꯕ ꯑꯗꯨꯒ ꯁꯒꯣꯜ ꯀꯥꯡꯖꯩ ꯑꯗꯨꯃꯥꯏꯅ ꯁꯥꯟꯅꯕ ꯑꯗꯨꯒ ꯃꯥꯟꯅꯕ ꯃꯑꯣꯡꯒꯤ ꯀꯥꯡꯖꯅ ꯑꯃ ꯂꯩꯌꯦꯕ ꯀꯥꯡꯖꯩꯁꯦ ꯄꯥꯏꯔꯒ ꯀꯌꯥꯔ ꯂꯥꯏ ꯅꯨꯄꯤ ꯊꯤꯕꯩ ꯃꯥꯁꯦ ꯀꫭꯏ ꯆꯦꯟ ꯆꯦꯟꯗꯅꯦꯕ ꯑꯗꯨꯗ ꯁꯤꯗ ꯎ ꯃꯥꯅ ꯃꯤꯑꯣꯏ ꯑꯃꯗ ꯀꯣꯠꯇꯣꯏꯅꯦꯕ ꯃꯁꯤꯗ ꯏꯃꯥ ꯑꯃꯥꯏꯕꯤꯗ ꯀꯣꯈ꯭ꯔ ꯃꯣꯏ ꯑꯃꯥꯏꯕꯤꯅ ꯑꯃꯥꯏꯕꯤꯗ ꯀꯠꯍꯟꯈ꯭ꯔꯕꯨꯗꯤ ꯐꯔꯦ ꯑꯗꯨ ꯅꯠꯇꯕꯤꯗ ꯃꯤꯑꯣꯏ ꯑꯃꯇ ꯀꯣꯜꯂꯗꯤ ꯁꯤꯁꯦ ꯃꯤꯅ ꯐꯠꯇꯦꯅ ꯍꯥꯏꯅꯩꯌꯦꯕ ꯐꯠꯇꯦ ꯍꯥꯏꯅ ꯃꯔꯝꯗꯤ ꯂꯥꯏꯒꯤ ꯁꯦꯕꯥ ꯇꯧꯀꯥꯟꯗ ꯁꯨꯃꯥꯏꯅ ꯇꯧꯕꯁꯦ ꯃꯣꯏ ꯑꯃꯥꯏꯕꯤ ꯑꯁꯦꯡꯕꯗꯤ ꯏꯁꯣꯔꯅ ꯏꯁꯣꯔꯒꯤ ꯅꯨꯄꯤ ꯊꯤꯕ ꯍꯥꯏꯁꯤꯗꯕꯨ ꯏꯃꯥ ꯑꯃꯥꯏꯕꯤ ꯂꯥꯏꯒꯤ ꯁꯛꯂꯣꯟ ꯂꯧꯔꯤꯕ ꯅꯨꯄꯤꯗꯨꯗ ꯀꯣꯜꯍꯟꯒ ꯑꯗꯨꯃꯥꯏꯅ ꯇꯧꯕꯗ ꯑꯗꯨꯕꯨ ꯑ ꯁꯤꯒꯤ ꯂꯥꯏ ꯅꯨꯄꯤ ꯊꯤꯕ ꯂꯣꯏꯔꯕ ꯃꯇꯨꯡꯗ ꯑꯩꯈꯣꯏꯅ ꯂꯥꯏꯁꯦ ꯂꯝꯊꯣꯛꯑ ꯃꯇꯨꯡꯗ ꯑꯩꯈꯣꯏꯒꯤ ꯑꯃꯨꯛ ꯍꯥꯟꯅ ꯄꯨꯊꯣꯔꯛꯈꯤꯕ ꯂꯥꯏꯁꯪꯗꯨꯗ ꯑꯃꯨꯛ ꯂꯥꯏꯀꯣꯟꯗꯨꯗ ꯑꯃꯨꯛ ꯄꯨꯔ ꯆꯠꯇꫭꯏꯅꯦꯕ ꯂꯥꯏꯖꯦ ꯑ ꯄꯨꯔ ꯆꯠꯄꯖꯤꯗ ꯀꯃꯥꯏꯅ ꯑꯗꯨꯗ ꯅꯍꯥ ꯃꯌꯥꯝꯅ ꯖꯒꯣꯏ ꯁꯥꯗꯅ ꯑꯃꯥꯏꯕꯤ ꯃꯌꯥꯝꯅ ꯁꯔꯤꯛ ꯈꯤꯡꯉ ꯀꯧꯗꯩ ꯑꯃꯥꯏꯕꯤ ꯑꯃꯥꯏꯕꯅꯗꯤ ꯁꯔꯤ ꯈꯪꯉꯒ ꯏꯁꯣꯔꯖꯩ ꯏꯅꯤꯡꯊꯧꯖꯦ ꯂꯥꯏꯀꯣꯅꯨꯡ ꯌꯧꯅꯕ ꯄꯨꯁꯤꯟꯗꯅꯕ ꯍꯣꯠꯅꯗꯅ ꯑꯗꯨꯒ ꯅꯍꯥ ꯃꯌꯥꯝꯖꯦ ꯂꯥꯡꯗꯅ ꯈꯣꯠꯇꯅ ꯑ ꯃꯥꯏ ꯃꯥꯏ ꯖꯒꯣꯏ ꯁꯥꯗꯅ ꯈꯣꯠꯇꯅ ꯇꯧꯕꯁꯨ ꯌꯥꯎꯋꯦ ꯁꯨꯃꯥꯏꯅ ꯇꯧꯋꯦ ꯂꯥꯏꯍꯥꯔꯥꯎꯕꯖꯦ ꯑꯩꯅ ꯈꯪꯕꯗꯁꯨ ꯅꯪꯅ ꯈꯪꯕꯗꯁꯨ ꯃꯌꯥꯝ ꯍꯥꯏꯔꯦ ꯉꯁꯤꯒꯤ ꯑꯣꯏꯅꯗꯤ ꯊꯝꯃꯒꯦꯀꯣ
ꯍꯣꯏ ꯍꯣ ꯍꯣꯏ